ꯍꯂꯣ
ꯎꯝ ꯇꯥꯥꯏ ꯇꯥꯏ
ꯅꯣꯏꯒ ꯆꯤꯡ
ꯀꯥꯔꯨꯏ
ꯑꯦ ꯀꯥꯏ ꯅ ꯀꯥꯥꯎꯔꯤꯕ
ꯑꯦ ꯀꯩꯅꯣꯒꯤ ꯎꯝ ꯐꯨꯅꯥꯜꯗꯒꯤ ꯆꯪꯉꯒ ꯂꯩꯕ
ꯌꯥ ꯀꯌꯥ ꯃꯥꯡꯒꯦ
ꯌꯥꯝ ꯑꯗꯨꯝ ꯋꯥꯡꯉꯤ ꯌꯥꯝ ꯋꯥꯡꯕꯁꯨ ꯅꯠꯇꯦ ꯌꯥꯝ ꯅꯦꯝꯕꯁꯨ ꯅꯠꯇꯦ ꯑꯗꯨꯝ ꯈꯔ ꯋꯥꯡꯕ
ꯑꯣ ꯅꯣꯏ ꯄꯨꯡ ꯀꯩꯅꯣ ꯄꯨꯡ ꯀꯌꯥꯗ ꯍꯧꯒꯠꯂꯁꯤ ꯆꯂꯤ
ꯄꯨꯡ ꯃꯔꯤ ꯃꯈꯥꯏ ꯃꯔꯤ ꯑ꯭ꯋꯥꯏꯄꯥꯗꯒꯤ ꯍꯧꯒꯠꯅꯔꯦ ꯑꯗꯨꯒ ꯂꯣꯏꯁꯤꯜꯂꯒ ꯃꯔꯤ ꯃꯈꯥꯏꯗ ꯑꯩꯈꯣꯏ ꯃꯌꯥꯝꯁꯨ ꯊꯦꯡꯅꯔꯦꯗꯅ
ꯎꯝ
ꯑꯗꯣ ꯑꯥꯗꯩ ꯄꯨꯡ ꯃꯉꯥꯗꯩ ꯀꯥꯅꯉꯥꯏ ꯑꯗꯨꯃꯥꯏꯅ ꯇꯧꯕ
ꯑꯣ ꯆꯤꯡꯗꯨ ꯂꯝꯕꯤ ꯍꯥꯏꯗꯤ ꯀꯥꯐꯝꯗꯨ ꯂꯝꯕꯤ ꯐꯖ ꯂꯩꯕ꯭ꯔꯣ
ꯑꯀꯤꯗꯤ ꯀꯥꯐꯝ ꯐꯖꯅ ꯑꯁꯣꯝ ꯀꯩꯅꯣꯔꯣꯝꯗꯒꯤ ꯆꯠꯂꯗꯤ ꯂꯝꯕꯤ ꯂꯝꯕꯤ ꯑꯁꯣꯝ ꯑꯇꯣꯞꯄ ꯂꯝꯕꯤ ꯑꯃ ꯂꯩꯌꯦꯕ ꯎꯅꯥ ꯂꯣꯝꯗꯒꯤ ꯑꯗꯣꯝꯗꯒꯤꯩ ꯆꯠꯂꯗꯤ ꯀꯥꯐꯝ ꯂꯝꯕꯤꯗꯣ ꯐꯖꯅ ꯃꯌꯥꯝ ꯀꯥꯟꯅꯕꯒꯤ ꯂꯝꯕꯤꯗ ꯐꯖꯅ ꯂꯩꯌꯦꯕ ꯑꯗꯨꯒ ꯀꯩꯅꯣꯔꯣꯝꯗꯩ ꯀꯩꯒꯨꯝꯕ ꯁꯣꯝ ꯀꯜ ꯍꯗꯗꯒꯤ ꯏ ꯅ ꯣ ꯃꯐꯝꯗꯩꯁꯨ ꯀꯥꯕ ꯌꯥꯏꯑꯕ ꯑꯗꯨꯅ ꯂꯝꯕꯤꯗꯨ ꯂꯩꯇꯦꯕ ꯑꯗꯨꯝ ꯑꯁꯣꯡꯕ ꯃꯔ ꯇꯣ ꯀꯥꯗꯣꯏꯅꯦꯕ ꯑꯗꯨꯗ ꯉꯔꯥꯡꯗꯤ ꯑꯗꯨꯃꯥꯏꯅ ꯑꯇꯣꯞꯄ ꯂꯝꯕꯤ ꯑꯁꯣꯡꯕꯗꯨ ꯑꯁꯣꯡꯕꯔꯣꯝꯗꯨꯗꯒꯤ ꯀꯥꯏ
ꯑꯣ ꯑꯩꯈꯣꯏꯁꯨ ꯑꯩ ꯏꯃꯥꯟꯅꯕ ꯃꯈꯩ ꯈꯔ ꯀꯥꯁꯤꯔꯥꯟꯅ ꯍꯥꯏꯅꯔꯝꯕ ꯑꯗꯨꯏ ꯅꯣꯏ ꯀꯥꯔꯨꯕꯗꯣ ꯀꯃꯥꯏꯅ ꯇꯧꯕꯅꯣ ꯍꯪꯒꯦꯅ ꯇꯧꯕꯅꯤ
ꯀꯣ ꯐꯖꯅ ꯍꯥꯏꯅꯔꯒ ꯑꯗꯨ ꯈꯔꯗꯤ ꯋꯥ
ꯅꯣꯏ ꯀꯩꯅꯣ ꯍꯜꯂꯛꯄꯗꯤ ꯄꯨꯡ ꯀꯌꯥ ꯍꯜꯂꯛꯏꯅꯣ
ꯍꯜꯂꯛꯄ ꯄꯨꯡ ꯀꯩꯅꯣ ꯇꯧꯔꯦ ꯎꯝ ꯇꯔꯥ ꯇꯔꯥ ꯇꯥꯔꯦ ꯍꯜꯂꯛꯄ
ꯑꯣ ꯅꯃꯤ ꯀꯌꯥ ꯆꯠꯇ
ꯑꯩꯈꯣꯏꯕꯤ ꯇꯔꯦꯠ ꯆꯠꯄ ꯑꯩꯈꯣꯏ
ꯀꯩꯅꯣ ꯉꯥꯗ ꯅꯣꯏ ꯆꯥꯛ ꯆꯥꯅ ꯃꯥꯜꯂꯤꯅꯦ ꯉꯔꯥꯡ ꯀꯥꯏ ꯆꯥꯅꯩꯅꯣꯗꯣ ꯑꯗꯨꯝ ꯆꯤꯡ ꯍꯜꯂꯒ ꯆꯥꯅꯩꯔꯣ
ꯑꯣ ꯆꯥꯛ ꯆꯥꯅꯕꯁꯦ ꯀꯩꯅꯣ ꯇꯧꯔꯦ ꯎꯝ ꯆꯤꯡ ꯀꯥꯔꯨ ꯂꯣꯏꯔꯗꯅ
ꯑꯥ
ꯍꯜꯂꯛꯑꯒ ꯍꯣꯏ ꯍꯜꯂꯛꯑꯒ ꯆꯥꯅꯕ ꯆꯥꯛ ꯆꯥꯅꯕꯒꯤꯅ
ꯑꯣ ꯑꯩ ꯅꯣꯡꯃ ꯑꯩꯈꯣꯏ ꯑꯈꯨꯝ ꯀꯥꯎꯁꯤꯔꯣ
ꯀꯥꯔꯨꯁꯤ ꯀꯥꯔ ꯂꯣꯏꯔꯦ ꯁꯤꯁꯤꯡꯁꯣꯜꯁꯨ ꯀꯜ ꯁꯤꯁꯤꯡꯁꯕ ꯀꯥꯗꯕꯗꯤꯔ
ꯎꯝ ꯑꯩ ꯉꯍꯥꯟ ꯉꯔꯥꯡꯗꯩ ꯅꯣꯡ ꯑꯗꯨꯗꯥꯏꯅꯦ ꯑꯗꯣ ꯑꯗꯨꯗꯗ ꯇꯥꯗ꯭ꯔꯣ
ꯇꯥꯔꯛꯏ ꯆꯤꯡꯊꯛꯇ ꯆꯤꯡꯊꯛꯇꯕꯨꯗꯤ ꯌꯥꯝ ꯀꯟꯅ ꯀꯩꯅꯣꯗꯨꯕꯨꯗꯤ ꯁꯨꯝ ꯐꯣꯟ ꯇꯧꯅꯔꯀꯥꯟꯗ ꯃꯈꯥꯗꯗꯤ ꯌꯥꯝ ꯇꯥꯏ ꯍꯥꯏꯌꯦ ꯑꯗꯣ ꯆꯤꯡꯊꯛꯇꯗꯤ ꯌꯥꯝ ꯀꯥꯏꯅ ꯇꯥꯗꯦ ꯇꯥꯕꯗꯤ ꯇꯥꯕ ꯑꯗꯨꯁꯨ ꯃꯀꯨꯞ ꯃꯀꯨꯞ ꯇꯥꯔꯒ ꯍꯥꯏꯇꯥꯔꯦ ꯑꯗꯨꯃꯥꯏꯅ ꯑꯗꯨꯝ ꯇꯥꯔꯦ ꯌꯥꯝ ꯀꯟꯅ ꯇꯥꯗꯕꯤꯗ ꯑꯗꯨ ꯑꯣꯏ
ꯑꯣ ꯍꯧꯖꯤꯛ ꯀꯩ ꯀꯩ ꯇꯧꯔꯤꯅꯣ
ꯍꯧꯖꯤꯛꯂꯣ ꯍꯧꯖꯤꯛ ꯈꯪꯗꯦ ꯇꯧꯕꯝ ꯃꯔꯥꯡ ꯈꯪꯗꯦ ꯁꯥꯅ ꯁꯥꯕꯅꯦ ꯍꯧꯀꯥꯟꯒꯤ ꯋꯦꯗꯔꯁꯤ ꯄꯨꯔꯥ ꯕꯦꯔꯥꯅꯤ
ꯌꯨꯝꯗ ꯑꯗꯨꯝ ꯂꯩꯕ꯭ꯔꯣ ꯍꯧꯖꯤꯛ ꯊꯕꯛ ꯑꯇꯣꯞꯄ
ꯌꯨꯝꯗ ꯍꯣꯏ ꯌꯨꯝꯗ ꯑꯗꯨꯝ ꯂꯩꯔꯤ ꯑꯗꯨꯝ ꯂꯥꯏꯕ꯭ꯔꯦꯔꯤ ꯑꯃꯨꯛ ꯈꯔ ꯆꯠ ꯑꯗꯨꯃꯥꯏꯅ ꯂꯩ ꯌꯨꯝꯗ ꯅꯪꯗꯤ ꯀꯩ ꯀꯩ ꯇꯧꯔꯤ
ꯀꯩꯁꯨ ꯇꯧꯗꯦ ꯌꯨꯝꯗ ꯂꯩ ꯄꯩꯁꯥ ꯇꯥꯟꯕꯥꯏ ꯇꯥꯟꯕꯥꯟꯕ ꯐꯗꯦ ꯑꯦꯛꯖꯥꯝꯁꯨ ꯅꯍꯥꯟ ꯊꯥꯔꯤꯗꯩ ꯂꯥꯏꯔꯤꯛ ꯄꯥꯕꯇꯅ ꯄꯥꯗ꯭ꯔꯤ ꯃꯈꯥ ꯇꯥꯕ ꯑꯦꯛꯖꯥꯝꯁꯨ ꯊꯥꯖꯤꯟꯗꯦ ꯑꯃꯨꯛ
ꯀꯩꯒꯤ ꯅꯪꯒꯤ ꯑꯦꯛꯖꯥꯝꯗꯣ ꯀꯃꯥꯏꯅ ꯇꯧꯔꯝꯒꯦ
ꯑꯗꯨꯝ ꯇꯧꯔꯝꯃꯤ ꯃꯃꯥꯡ ꯆꯍꯤꯗꯩ ꯌꯥꯝ ꯍꯦꯟꯒꯠꯄꯗꯤ ꯑꯣꯏꯗꯦ ꯑꯗꯨꯝ ꯑꯗꯨꯏ ꯆꯥꯡꯅ ꯅꯨꯡꯉꯥꯏ ꯀꯩꯇꯪ ꯊꯥꯔꯤꯗ꯭ꯔꯣꯅ ꯅꯪꯁꯨ ꯊꯥꯖꯤꯟꯈꯤꯗꯥꯏꯅꯦ
ꯑꯣ ꯑꯩꯁꯨ ꯊꯥꯈꯤꯌꯦ ꯅꯪꯅ ꯀꯃꯥꯏꯅ ꯇꯧꯔꯤꯅꯣꯗ ꯑꯗꯨꯏꯅꯦ ꯍꯪꯉꯛꯏꯁꯦ
ꯑꯦ ꯑꯦꯛꯖꯥꯝꯁꯨ ꯍꯥꯏꯗꯣꯛꯄ ꯅꯥꯏꯗ꯭ꯔꯦ ꯍꯥꯏꯗꯣꯛꯑꯗꯤ ꯐꯤꯖꯤꯀꯦꯜ ꯀꯩꯀꯩ ꯆꯦꯜꯂꯅꯉꯥꯏ ꯇꯧꯋꯦ ꯇꯧꯕꯅꯤ ꯍꯥꯏꯗꯣꯛꯄ ꯅꯥꯏꯗ꯭ꯔꯦ
ꯑꯗꯨꯅꯦ ꯑꯇꯣꯞꯄ ꯑꯦꯛꯖꯥꯝꯒꯤꯗꯤ ꯁꯠ ꯁꯠ ꯁꯠ ꯍꯥꯏꯗꯣꯛꯏ ꯁꯤꯒꯤ ꯑꯦꯛꯖꯥꯝꯁꯤꯗꯅꯦ ꯍꯥꯏꯗꯣꯛꯄꯁꯤ ꯆꯍꯤ ꯆꯍꯤ ꯂꯩꯔꯒꯅ ꯑꯗꯨꯃꯥꯏꯅ ꯑꯗꯨꯒꯤ ꯃꯑꯣꯡꯗꯣ ꯇꯧꯋꯦ ꯍꯥꯏꯕ
ꯎꯝ ꯅꯪ ꯅꯪꯗꯤ ꯂꯝꯖꯦ ꯉꯥ ꯆꯦꯟꯗ꯭ꯔꯣ
ꯂꯝꯖꯦꯜ ꯉꯔꯥꯡꯡ ꯆꯦꯜꯂꯝꯃꯦ ꯑꯗꯣ ꯉꯔꯥꯡꯕꯨꯗꯤ ꯆꯤꯡ ꯀꯥꯕꯅꯤꯅ ꯆꯦꯟꯗ꯭ꯔꯦꯗꯅ ꯑꯗꯩ ꯉꯁꯤꯅ ꯑꯃꯨꯛ ꯍꯥꯏꯗꯤ ꯉꯔꯥꯡ ꯆꯦꯜꯂꯨꯕꯒꯤ ꯐꯤꯔꯣꯜ ꯀꯩꯀꯩ ꯈꯨꯃꯨꯛꯉꯩꯗꯨ ꯄꯨꯂꯞ ꯁꯨꯗꯣꯛꯈꯤꯕꯅꯤꯅ
ꯎꯝ ꯅꯣꯏ ꯉꯍꯥ ꯃꯣꯠꯂꯝꯅꯤ ꯅꯣꯡꯒ ꯇꯥ ꯅꯣꯡ ꯀꯛ ꯇꯥꯔꯅꯤ ꯍꯥꯏꯗꯤ ꯂꯝꯕꯤꯗꯨꯣ ꯐꯉꯝꯃꯣꯏ ꯑꯗꯩ ꯅꯣꯏ ꯆꯠꯂꯤ ꯂꯝꯕꯤꯗꯨꯣ ꯃꯣꯠꯂꯝꯅꯤ
ꯀꯨꯝꯃꯛꯄ ꯂꯝꯕꯤꯗꯣ ꯄꯨꯔꯥ ꯀꯩꯅꯣ ꯔꯣꯝꯗ ꯀꯨꯝꯃꯛꯄꯅꯤꯅ
ꯎꯝ
ꯀꯩꯅꯣ ꯀꯨꯝꯃꯛꯄꯅꯤꯅ ꯀꯩꯅꯣ ꯇꯧꯗꯦ ꯍꯥꯏꯗꯤ ꯀꯨꯝꯃꯛꯄ ꯂꯝꯕꯤꯗ ꯐꯖꯅ ꯂꯩꯕ ꯃꯐꯝꯗꯣ ꯀꯨꯝꯃꯛꯑ ꯑꯗꯨꯕꯨꯗꯤ ꯃꯣꯠꯂꯁꯨ ꯌꯥꯝ ꯃꯣꯠꯂꯣꯏꯗꯕ ꯑꯗꯨ ꯃꯣꯏ ꯀꯨꯝꯃꯛꯏꯗꯨꯁꯨ ꯄꯨꯔꯥ ꯑꯩꯈꯣꯏꯒꯤ ꯎ ꯀꯛꯈꯤꯕꯩ ꯂꯩꯕꯗꯣ
ꯎꯝ
ꯑꯗꯨ ꯎ ꯀꯛꯈꯤꯕꯀ ꯆꯛꯈꯤꯕꯗꯨꯗ ꯄꯥꯏꯔ ꯄꯥꯏꯔꯒ ꯇꯧꯔꯀꯨꯃꯛ ꯄꯅꯤꯅ ꯐꯤꯔꯣꯜꯗꯤ ꯐꯖꯔꯦ
ꯅꯣꯏ ꯍꯣꯏꯅꯦ ꯅꯣꯏꯅ ꯀꯨꯝꯍꯩꯗꯤ ꯌꯥꯝ ꯉꯝꯃꯦ ꯃꯤꯅꯦ ꯄꯣꯠꯇꯣ ꯆꯤꯡꯗꯣ ꯍꯥꯏꯗꯤ ꯌꯥꯝ ꯏꯁꯇꯣꯛꯇꯣ ꯌꯥꯝ ꯍꯦꯃꯟꯅ ꯑꯣꯏꯈꯔꯦꯕ
ꯎꯝ ꯌꯥꯝ ꯉꯝꯃꯦ ꯑꯗꯨꯅ ꯉꯁꯤꯗꯤ ꯐꯖꯅ ꯂꯣꯏꯔꯦ ꯋꯥꯕꯅꯦ ꯍꯥꯏꯗꯤ ꯏꯁꯥꯏꯔꯨ ꯂꯣꯏ ꯊꯤꯡꯉꯥꯏꯔꯒꯀꯣ ꯑꯗꯨꯂꯣ ꯅꯨꯡꯉꯥꯏ ꯍꯥꯏꯗꯤ ꯁꯨꯃꯥꯏꯅ ꯄꯨꯟꯁꯤꯗ ꯑꯃꯨꯛꯀ ꯁꯨꯕ ꯊꯦꯡꯅꯕꯁꯦ
ꯍꯣꯏ ꯉꯍꯥꯛꯇꯡꯗꯣ ꯇꯜꯂꯁꯨ
ꯎꯝ ꯉꯥꯛ ꯇꯟꯗꯣ ꯇꯜꯂꯖꯨ ꯍꯥꯏꯗꯤ ꯁꯤ ꯁꯨꯃꯥꯏꯅ ꯑꯃꯨꯛ ꯑꯟꯅꯕꯨꯗꯤ ꯀꯩꯅꯣ ꯇꯧꯔꯦ ꯑꯗꯨꯁꯨ ꯑꯦ ꯁꯨꯃꯥꯏꯅ ꯇꯧꯔꯨ ꯍꯥꯏꯁꯤ ꯃꯦꯃꯣꯔꯤ ꯑꯣꯏꯅꯀꯣ
ꯎꯝ ꯂꯥꯡꯉꯊꯦꯜꯒꯤ ꯆꯤꯡꯗꯣ ꯂꯥꯡꯉꯊꯦꯜꯒꯤꯗꯣ ꯅꯨꯡꯉꯥꯏꯅꯤꯅꯦ
ꯂꯥꯡꯉꯊꯦꯜꯒꯤꯁꯨ ꯅꯨꯡꯉꯥꯏꯅꯤ ꯑꯩꯁꯨ ꯂꯥꯡꯉꯊꯦꯜꯗꯣ ꯑꯩꯈꯣꯏ ꯆꯠꯂꯨꯁꯤꯔꯅ ꯍꯥꯏꯔꯤꯅꯦ
ꯂꯥꯡꯉꯊꯦꯜꯒꯤꯗꯣ ꯑꯗꯨ ꯆꯤꯡꯗꯣ ꯍꯥꯏꯗꯤ ꯐꯖꯩꯕ ꯃꯣꯏꯗꯨꯗꯤ ꯆꯤꯡꯗꯨ ꯀꯣꯛꯑꯒ ꯍꯥꯏꯔꯦ
ꯍꯣꯏ ꯆꯤꯡꯗꯨ ꯀꯣꯛꯑꯒ ꯀꯥꯐꯝꯗꯨ ꯐꯖꯅ ꯂꯩꯔꯒꯀꯣ ꯑꯗꯨ ꯑꯩꯁꯨ ꯆꯠꯂꯨꯁꯦꯗ ꯅꯣꯏꯗꯕꯨ ꯍꯥꯏꯒꯦ ꯈꯜꯂꯝꯃꯤꯃꯤ
ꯆꯠꯂꯣꯁꯦ ꯑꯗꯨꯗꯤ ꯑꯃꯨꯛ ꯍꯌꯦꯡ ꯅꯨꯃꯤꯠ ꯑꯃ ꯍꯥꯏꯅꯗ꯭ꯔꯗꯤ ꯍꯥꯏꯗꯤ ꯁ꯭ꯋꯥꯏꯗ ꯑꯣꯏꯗꯕꯅꯤꯅ ꯂꯥꯛꯄꯅꯤꯅ
ꯍꯣꯏ ꯂꯥꯞꯄꯅꯤꯅ ꯑꯩꯖ ꯀꯃꯥꯏꯗ ꯍꯥꯏꯗꯤ ꯒꯥꯔꯤ ꯅꯣꯡꯂꯤꯗꯣ ꯀꯔꯤ ꯑꯗ ꯀꯃꯥꯏꯅ ꯀꯩꯅꯣ ꯇꯧꯔꯒ ꯆꯠꯂꯤ ꯈꯣꯠꯂꯤ ꯑꯗꯨꯃꯥꯏꯅ ꯉꯔꯥꯡ ꯅꯍꯥꯟ ꯑꯩꯈꯣꯏ ꯁ꯭ꯋꯥꯏꯄꯥꯗꯩꯁꯨ ꯃꯣꯏ ꯈꯔ ꯆꯠꯂꯨꯏ
ꯎꯝ
ꯑꯗꯨꯗꯣ ꯍꯪꯉꯒꯀꯣ
ꯎꯝ
ꯃꯣꯏ ꯁꯣꯏ ꯇꯥꯕꯗ ꯒꯥꯔꯤ ꯃꯆꯥꯅ ꯆꯠꯂꯦꯗꯤ ꯍꯥꯏꯕ ꯑꯗꯨ ꯍꯥꯏꯐꯦꯠ ꯍꯪꯉꯒ ꯍꯥꯏꯗꯤ ꯒꯥꯔꯤꯗꯨ ꯈꯥꯝꯕꯝꯗꯣ ꯀꯃꯥꯏ ꯀꯃꯥꯏꯅ ꯇꯧꯔꯤꯅꯣ ꯍꯥꯏꯗꯤ ꯆꯤꯡꯗ ꯈꯤꯇꯪ ꯆꯠꯂꯒ ꯊꯈꯥꯡ ꯑꯃꯃꯔ ꯅꯠꯇ꯭ꯔꯒ ꯄꯨꯔꯥ ꯄ꯭ꯂꯦꯟꯗ ꯍꯥꯏꯗꯤ ꯀꯃꯥꯏ ꯍꯥꯏꯗꯣꯏꯔꯣ ꯇꯝꯄꯥꯛꯇ ꯈꯥꯝꯃꯝꯝꯕ ꯆꯤꯡꯗꯨꯣ ꯀꯥꯕ꯭ꯔꯥ ꯑꯗꯣ
ꯎꯝ
ꯑꯗꯨ ꯍꯧꯗꯣꯛꯂꯛꯏꯒꯦ ꯑꯗꯨꯒ ꯑꯩꯈꯣꯏꯁꯨ ꯑꯩ ꯍꯥꯏꯔꯛꯀꯦ ꯑꯗꯨꯒ ꯑꯃꯨꯛ
ꯎꯝ ꯍꯟꯗꯁꯨ ꯍꯌꯦꯡ ꯅꯣꯡꯃ ꯆꯥꯛ ꯑꯃ ꯆꯥꯃꯤꯟꯅꯔꯒ ꯑꯩ ꯃꯣꯏ ꯑꯇꯩ ꯃꯄꯥꯜ ꯂꯝ ꯂꯩꯕꯒꯩ ꯊꯣꯛꯂꯛꯑꯅꯤ ꯍꯥꯏꯕ꯭ꯔꯣ
ꯑꯥ ꯊꯂꯛꯑꯅꯤ ꯍꯥꯏꯕꯅꯦ ꯑꯃꯥ ꯍꯌꯦꯡ ꯇꯥꯡ ꯇꯔꯥꯗ
ꯃꯣꯏ
ꯑꯣꯏ ꯃꯣꯏ ꯊ ꯂꯒꯦ ꯀꯣ
ꯎꯝ
ꯣꯏ ꯊꯂꯒ ꯄꯨꯜꯂꯒ
ꯑ ꯍꯧꯖꯤꯒꯦ
ꯍꯔꯣ ꯑꯁ ꯇꯨꯝꯃꯝꯕꯅꯦ ꯑꯩꯁꯦ ꯁꯥꯕꯗ ꯉꯁꯥꯏꯦ ꯁꯥꯏꯅ ꯍꯥꯏꯥꯏ ꯑꯃꯨꯛ ꯉꯥꯏꯍꯥꯛꯀꯤ ꯃꯃꯥꯅ ꯅꯣꯡꯁꯦ ꯑꯃꯨꯛ ꯆꯔꯦ ꯅꯣꯡꯅꯩ ꯅꯨꯡꯁꯤ ꯇꯧꯔ ꯑꯃꯨꯛ ꯍꯩꯊꯔꯝꯃꯦ
ꯑꯥ
ꯑꯗꯨꯒ ꯑꯃꯨꯛ ꯈꯪꯍꯧꯗꯦ ꯑꯃꯨꯛ ꯁꯥ ꯄꯨꯡꯁꯥ ꯁꯥꯔꯅꯤ ꯣꯔꯥ ꯋꯦꯗꯔꯁꯦ ꯍꯧꯖꯤꯛ ꯣꯔꯥ ꯍꯥꯏꯁꯤꯅ ꯑꯃꯨꯛ ꯁꯥ ꯑꯃꯨꯛ ꯏꯪ ꯈꯨꯗꯛꯇ ꯅꯣꯡꯃꯗ ꯇꯧꯔꯤꯁꯤꯦ
ꯅꯪ ꯎꯝ ꯂꯝꯝꯖꯩꯗꯨ ꯅꯪ ꯀꯅꯥ ꯂ ꯆꯦꯃꯤꯟꯅꯦ
ꯑꯩꯈꯣꯏ ꯇꯥꯕꯣ ꯃꯥꯁꯤ ꯁꯨꯇꯤ ꯊꯣꯂꯛꯄ
ꯎꯝ
ꯑꯗꯨ ꯃꯥꯒ ꯂꯝꯖꯦꯟꯁꯦ ꯆꯦꯟꯃꯤꯟꯅꯔꯝꯕꯅꯦ ꯑꯗꯣ ꯃꯥ ꯍꯌꯦꯡ ꯆꯪꯉꯗꯣꯏꯅꯤꯅ ꯂꯝꯖꯦꯟꯁꯦ ꯍꯧꯖꯤꯛ ꯏꯇꯣꯝꯗ ꯇꯥꯗꯣꯔꯤꯕ꯭ꯔꯥ ꯑꯃ ꯇꯧꯔꯦ
ꯅꯃꯩ ꯀꯌꯥꯝ ꯀꯌꯥꯝ ꯆꯂꯦ
ꯅꯣꯡꯃꯩ ꯀꯤꯂꯣꯃꯤꯇꯔ ꯍꯥꯏꯗꯤ ꯌꯥꯝ ꯄꯨꯡ ꯀꯤꯂꯣꯃꯤꯇꯔ ꯑꯗꯨꯝ ꯇꯔꯨꯛ ꯇꯔꯨꯛ ꯇꯔꯨꯛꯇꯩꯩꯗꯤ ꯇꯥꯗꯦꯕ
ꯑꯝ
ꯑ ꯁꯤꯦꯔ
ꯍꯌꯦꯡ ꯅꯣꯏ ꯇꯥꯃꯣꯏꯗ ꯆꯠꯈ꯭ꯔꯗꯤ ꯑꯩꯈꯣꯏ ꯁꯣꯝꯗ ꯃꯌꯥꯝ ꯆꯦꯜꯂꯤꯅꯤ ꯑꯩꯈꯣꯏ ꯀꯛꯆꯤꯡꯗ ꯑꯗꯨꯝ ꯂꯝꯕꯤ ꯆꯦꯟꯗꯧꯕ ꯍꯥꯏꯗꯤ ꯔꯤꯇꯔꯟ ꯂꯣꯏꯈ꯭ꯔꯕ ꯐꯤꯖꯤꯀꯦꯒꯤ ꯂꯩꯕ ꯀꯥꯡꯒꯦ ꯑꯗꯨꯗ ꯂꯥꯛꯅꯤ
ꯑ ꯅꯪꯉꯣꯟꯗ ꯍꯪꯉꯛꯀꯦꯕꯨ ꯇꯧꯔꯝꯃꯤꯅꯦ ꯑꯗꯨꯒꯤꯗꯣ
ꯑꯗꯨꯗ ꯂꯥꯛꯑꯣ ꯃꯌꯥꯝꯁꯦ ꯃꯣꯏꯅ ꯅꯨꯡꯉꯥꯏꯕꯅꯦꯕ ꯑꯗꯩ ꯅꯪ ꯁꯣꯜꯂꯝꯃꯁꯨ ꯑꯀꯟꯕ ꯃꯈꯩ ꯃꯇꯨꯡ ꯏꯟꯟꯅꯥꯏꯂꯒ ꯑꯗꯨꯝ ꯀꯜꯂꯛꯀꯅꯦꯕ
ꯑꯥ
ꯁꯤꯂꯣ ꯃꯤꯁꯟꯅꯤ ꯂꯨꯄꯥ ꯆꯍꯨꯝ ꯈꯛꯇꯪ
ꯃꯤ ꯁꯦꯡꯒꯦ ꯃꯥꯖꯥ ꯍ ꯊꯥꯥꯏꯅꯒ ꯌꯥ
ꯊꯥꯒꯤꯅ ꯂꯨꯄꯥ ꯆꯥꯝꯃ ꯆꯥꯝꯃ
ꯇꯞ ꯆꯕ ꯀꯅꯦ ꯑꯗꯨ ꯆꯦꯟꯕ ꯃꯑꯣꯡꯅꯦ ꯀ ꯀ ꯍꯥꯏ ꯇꯩꯅꯣ ꯍꯥꯏꯗꯤ ꯀꯔꯝꯕ ꯃꯇꯝꯗꯗꯩꯗꯤ
ꯄꯨꯡ ꯃꯉꯥꯒ ꯃꯤꯅꯤꯠ ꯅꯤꯐꯨꯗ ꯑꯩꯈꯣꯏ ꯁꯥꯟꯅꯐꯝꯗ ꯄꯨꯂꯞ ꯌꯧꯔꯛꯇꯧꯕ
ꯎꯝ
ꯑꯗꯩ ꯑꯗꯨꯝ ꯋꯥ ꯆꯦꯟꯕ ꯍꯥꯏꯅ ꯑꯩꯋꯣꯏ ꯃꯇꯦꯛ ꯀꯤꯂꯣꯃꯤꯇꯔ ꯃꯩ ꯆꯥ ꯇꯞꯅ ꯆꯦꯟꯅꯦꯕ
ꯎꯝ
ꯑꯗꯨꯒ ꯑꯗꯨꯒꯤ ꯆꯦꯜꯂꯨ ꯂꯣꯏꯔꯒ ꯑꯩꯈꯣꯏ ꯏꯁꯇ꯭ꯔꯦꯠꯆꯤꯡ ꯑꯦꯛꯁꯔꯁꯥꯏꯁ ꯑꯗꯨꯝ ꯖꯄꯡ ꯈꯔ ꯆꯣꯡꯉꯅꯤ ꯑꯗꯨꯗ ꯍꯈꯣꯏ ꯑꯣꯖꯥꯅ ꯉꯁꯤꯒꯤ ꯁꯦꯂꯣꯜ ꯄꯤꯔꯛꯇꯣꯏꯅꯦꯕ
ꯍꯥꯏꯗꯤ ꯁꯤ ꯃꯇꯝꯁꯤꯗ ꯁꯨꯃꯥꯏ ꯆꯦꯜꯂꯨ ꯍꯥꯏꯔꯒ ꯎꯝ
ꯁ꯭ꯀꯨꯟꯗ ꯆꯦꯂꯨꯕꯨ ꯍꯥꯏꯔꯁꯨ
ꯑ
ꯁꯤ ꯀꯤꯂꯣꯃꯤꯇꯔ ꯑꯃ ꯃꯁꯤꯡ ꯇꯔꯥꯔ ꯀꯛꯄ ꯁꯥꯟꯅꯧ ꯍꯥꯏꯔꯁꯨ
ꯑꯥ
ꯑꯗꯨꯃꯥꯏꯅ ꯏꯁꯄꯤꯠ ꯍꯥꯞꯄꯒ ꯆꯦꯜꯂꯨ ꯑꯗꯩ ꯉꯁꯤꯅ ꯏꯤꯖꯤ ꯋꯥꯎꯇ ꯆꯦꯜꯂꯨ ꯑꯗꯨꯃꯥꯏꯅ ꯍꯥꯏꯗꯤ ꯀꯟꯕ ꯅꯨꯃꯤꯠ ꯈꯤꯇꯪ ꯄꯣꯊꯥꯕ ꯅꯨꯃꯤꯠ ꯂꯩꯌꯦꯕ
ꯑꯥ
ꯑꯗꯩ ꯉꯁꯤꯅ ꯆꯤꯡ ꯆꯤꯡꯗ ꯆꯤꯡꯈꯠꯂꯨ ꯑꯗꯨꯃꯥꯏꯅ ꯅꯣꯡꯃꯒꯤ ꯃꯥꯟꯅꯗꯦꯕ
ꯐꯩꯅꯦ ꯑꯗꯨꯃꯥꯏꯅ ꯈꯪꯒꯗꯣꯏꯅꯤ ꯍꯥꯏꯗꯤ ꯑꯁꯣꯝ ꯍꯥꯏꯗꯤ ꯑꯩꯈꯣꯏ ꯁꯤꯒꯤ ꯅꯠꯇꯕ ꯑꯇꯣꯞꯄ ꯃꯐꯝ ꯑꯁꯣꯝꯗ ꯑꯗꯨꯝ ꯆꯦꯟꯕꯩꯗꯤ ꯎꯕ ꯑꯩꯈꯣꯏꯁꯤꯅ ꯂꯩꯗ ꯈꯪꯗꯅꯤꯅ ꯅꯪ ꯑꯗꯣ ꯍꯥꯏꯔꯛꯏꯁꯦ ꯐꯔꯦ ꯑꯗꯣ ꯍꯥꯏꯗꯤ ꯀꯩꯅꯣꯒꯨꯝꯕ ꯇꯧꯀꯥꯟꯗꯗꯤ ꯑꯗꯨꯝ ꯌꯥꯎꯕ꯭ꯔꯣ ꯍꯥꯏꯗꯤ ꯑꯇꯣꯞꯄ ꯃꯤ ꯇꯦꯟ ꯀꯦ ꯇꯦꯟ ꯀꯤꯂꯣꯃꯤꯇꯔ ꯆꯦꯟꯕ ꯈꯣꯠꯄ ꯁꯨꯝ ꯑꯃꯨꯛ ꯇꯧꯋꯤꯗꯅ ꯑꯗꯨꯃ ꯇꯧꯕꯗꯒ ꯝꯟꯄꯅꯤ ꯌꯥꯕ꯭ꯔꯣ ꯀꯃꯥꯏ ꯇꯥꯏꯅ
ꯀꯩꯁꯦꯃꯦꯕ
ꯑꯗꯨ ꯑꯗꯨꯅꯦ ꯑꯇꯣꯞꯄ ꯂꯝꯖꯦꯟꯒꯤ ꯃꯥ ꯊꯣꯟꯁꯤꯦ ꯃ ꯁꯤꯕꯒ ꯂꯩꯗꯅ ꯑꯗꯨꯏꯗꯨꯗ ꯀꯃꯥꯏꯅ ꯇꯧꯔꯤꯅꯣꯕ ꯑꯗꯨꯝ ꯄꯨꯟ ꯄꯨꯟ ꯌꯥꯎꯕ꯭ꯔꯕ
ꯑꯣꯥ ꯂꯝꯖꯤꯡ ꯃꯥꯊꯅꯤꯗ ꯑꯗꯨꯗ ꯌꯥꯎꯔꯁꯨ ꯌꯥꯏ ꯑꯗꯣ ꯑꯌꯥꯝꯕꯅꯗꯤ ꯑꯗꯨꯝ ꯇꯟꯕꯗꯤ ꯌꯥꯎꯔꯗꯦ ꯑꯗꯨ ꯃꯣꯏ ꯌꯥꯎꯕ ꯑꯃꯅꯤ ꯑꯗꯤ ꯌꯥꯝ ꯌꯥꯎꯋꯦ
ꯑꯣ
ꯍꯣꯏ ꯅꯪ ꯍꯌꯦꯡ ꯑꯗꯨꯝ ꯍꯥꯏꯔꯛꯑꯣ ꯀꯩꯅꯣ ꯇꯧꯑꯝꯗꯥꯏꯗ ꯂꯥꯟꯅꯤꯡꯀꯥꯟꯗ ꯍꯣꯏꯣꯏ ꯑꯗꯨ ꯊꯝꯃꯦꯌꯦꯀꯣ ꯑꯗꯨꯗ